ꯍꯥꯜꯂꯣ
ꯇꯥꯔꯕꯣ
ꯇꯥꯔꯦ ꯇꯥꯔꯦ
ꯑꯣ ꯑꯗꯨꯅꯦ ꯌꯥꯝꯅ ꯍꯛꯆꯥꯡ ꯐꯕ ꯏꯃꯨꯡ ꯑꯃꯒ ꯋꯥꯔꯤ ꯁꯥꯟꯅꯕ ꯐꯪꯕꯁꯦ ꯌꯥꯝ ꯅꯨꯡꯉꯥꯏ ꯍꯥꯏꯇꯥꯔꯦꯅꯦꯀꯣ ꯑꯗꯨꯒ ꯑꯉꯥꯡꯁꯤꯡꯁꯤꯁꯨ ꯌꯥꯝꯅ ꯀꯩꯅꯣ ꯑꯣꯏꯅ ꯇꯧꯕ ꯍꯥꯏꯗꯤ ꯅꯤꯁꯥ ꯄꯣꯠꯁꯥ ꯆꯥꯗꯦ ꯇꯥꯕꯗ ꯌꯥꯝ ꯅꯨꯡꯉꯥꯏꯌꯦ ꯑꯗꯣ ꯑꯥ ꯀꯩꯅꯣ ꯇꯧ ꯇꯥꯔꯦꯅꯦ ꯑꯗꯣ ꯌꯥꯝ ꯐꯩꯌꯦ ꯑꯗꯨ ꯃꯣꯏꯁꯨ ꯑꯗꯨꯝ ꯑꯗꯨꯝ ꯀꯩꯅꯣ ꯒ꯭ꯌꯥꯟ ꯇꯥꯔꯝꯒꯅꯤꯅ ꯈꯜꯂꯦ ꯑꯉꯥꯡꯈꯩꯁꯨ ꯍꯥꯏꯗꯤ ꯑꯗꯨꯝ ꯂꯥꯏꯔꯤꯛ
ꯇꯥꯏꯌꯦ ꯎꯝ ꯇꯥꯏꯌꯦ ꯇꯥꯏꯌꯦ ꯑꯗꯨꯏꯗꯤ ꯂꯝꯍꯦꯟ ꯇꯨꯍꯦꯟꯕ ꯑꯐꯥꯎ ꯌꯥꯎꯗꯦ
ꯍꯣꯏ ꯍꯣꯏ ꯐꯖꯅ ꯌꯥꯝꯅ ꯀꯩꯅꯣ ꯑꯣꯏꯅ ꯍꯥꯏꯗꯤ ꯃꯃꯥ ꯃꯄꯥ ꯑꯃ ꯑꯣꯏꯕꯒꯤꯀꯣ ꯊꯧꯗꯥꯡ ꯌꯥꯝ ꯐꯖꯅ ꯂꯧꯔꯒ ꯑꯗꯒꯤ ꯑꯉꯥꯡꯁꯤꯡꯁꯨ ꯒ꯭ꯌꯥꯟ ꯇꯥ ꯍꯣꯏ ꯑꯉꯥꯡꯁꯦ ꯑꯉꯥꯡ ꯍꯥꯏꯁꯤꯗꯕꯨ ꯑꯗꯨꯝ ꯒ꯭ꯌꯥꯟ ꯇꯥꯕ ꯇꯥꯗꯕꯁꯨ ꯂꯣꯏ ꯌꯥꯎꯔꯤꯕꯅꯤꯀꯣ ꯈꯔ ꯑꯗꯨꯝ ꯈꯔ ꯃꯌꯥꯝ ꯄꯣꯛꯑꯗꯤ ꯑꯗꯒꯤ ꯀꯩꯅꯣ ꯇꯧꯔꯒꯗꯤ ꯑꯗꯨꯝ ꯑꯐꯕ ꯃꯔꯛꯇ ꯑꯗꯨꯝ ꯐꯠꯇꯕ ꯍꯥꯏꯕꯁꯦ ꯁꯤꯁꯨ ꯑꯗꯨꯝ ꯌꯥꯎꯗꯤ ꯌꯥꯎꯔꯛꯑꯦꯕꯀꯣ ꯑꯃꯕꯨ ꯑꯣꯏꯒꯔꯦ ꯑꯃꯕꯨ ꯑꯣꯏꯒꯦꯔꯥ ꯑꯗꯣ ꯑꯗꯣ ꯑꯗꯨꯃꯥꯏꯅ ꯍꯥꯏꯗꯤ ꯌꯥꯝ ꯄꯨꯂꯞ ꯒ꯭ꯌꯥꯟ ꯇꯥꯅ ꯂꯩꯃꯤꯟꯅꯕꯁꯦ ꯏꯃꯨꯡ ꯑꯃꯗ ꯌꯥꯝꯅ ꯍꯥꯏꯗꯤ ꯅꯨꯡꯉꯥꯏꯕꯗꯣ ꯃꯃꯥꯕꯅꯁꯨ ꯌꯥꯝ ꯄꯦꯟꯖꯕ ꯍꯥꯏ ꯇꯥꯔꯦꯅꯦꯀꯣ
ꯎꯝ
ꯑꯗꯨꯃꯥꯏꯅ ꯂꯥꯏꯔꯤꯛ ꯂꯥꯏꯁꯨ ꯐꯖꯅ ꯇꯝꯍꯜꯂꯒ ꯍꯥꯏꯗꯤ ꯀꯩꯅꯣ ꯇꯧꯗ꯭ꯔꯒꯁꯨ ꯍꯥꯏꯗꯤ ꯑꯗꯨꯝ ꯂꯥꯏꯔꯤꯛ ꯇꯝꯃꯒ ꯍꯦꯛꯇ ꯑꯩ ꯊꯕꯛ ꯐꯪꯉꯅꯤ ꯑꯗꯒꯤ ꯑꯩ ꯀꯩꯅꯣ ꯇꯧꯔꯅꯤ ꯍꯥꯏꯕ ꯅꯠꯇꯕ ꯏꯁꯥꯒꯤ ꯂꯧꯁꯤꯡ ꯍꯥꯏꯕ ꯑꯃꯁꯨ ꯂꯩꯗꯅꯀꯣ ꯂꯥꯏꯔꯤꯛ ꯇꯝꯃꯤꯁꯦ ꯂꯧꯁꯤꯡꯁꯤꯅꯦꯕ ꯃꯔꯨ ꯑꯣꯏꯔꯤꯁꯦ
ꯍꯣꯏ ꯍꯣꯏ ꯒ꯭ꯌꯥꯟ ꯂꯧꯁꯤꯡ ꯇꯥꯟꯁꯤꯜꯂꯤꯅꯦꯕ
ꯍꯣꯏ ꯒ꯭ꯍꯟ ꯂꯧꯁꯤꯡꯗꯨꯅꯕꯨ ꯈꯪꯈ꯭ꯔꯒꯗꯤ ꯊꯕꯛꯁꯤꯗꯤ ꯑꯗꯨꯝ ꯑꯩꯉꯣꯟꯗ ꯏꯟꯅꯔꯛꯑꯗꯧꯅꯤ ꯑꯗꯒꯤ ꯃꯥꯒꯤ ꯋꯥꯈꯜ ꯂꯧꯁꯤꯡꯗꯒꯤ ꯑꯗꯨꯝ ꯄꯨꯊꯣꯛꯑꯒ ꯑꯗꯨꯝ ꯊꯕꯛꯁꯦ ꯑꯗꯨꯝ ꯇꯧꯔꯛꯑꯗꯣꯏꯅꯦ ꯑꯗꯨꯝ ꯃꯥꯏ ꯄꯥꯛꯄꯁꯨ ꯑꯗꯨꯝ ꯑꯣꯏꯗꯣꯏꯅꯦꯕ
ꯎꯝ ꯑꯗꯣ ꯏꯕꯦꯝꯃ ꯀꯩꯀꯩ ꯍꯣꯠꯅꯔꯤꯒꯦ ꯁꯣꯝꯗꯤ
ꯑꯩꯁꯦ ꯀꯩꯅꯣ ꯑꯗꯨꯝ ꯑꯩꯁꯨ ꯑꯗꯨꯝ ꯂꯥꯏꯔꯤꯛ ꯇꯝꯕ ꯂꯣꯏꯁꯤꯜꯂꯛꯑꯦ ꯂꯣꯏꯁꯤꯜꯂꯛꯑꯒ ꯍꯥꯏꯗꯤ ꯀꯩꯅꯣ ꯑꯣꯏꯅ ꯇꯧꯔꯤ ꯍꯥꯏꯇꯥꯔꯦꯅꯦ ꯑꯗꯨꯝ ꯑꯩꯁꯨ ꯑꯦꯛꯖꯥꯝ ꯈꯔ ꯊꯥꯒꯦꯅ ꯑꯗꯨꯝ ꯍꯧꯖꯤꯛꯁꯦ ꯂꯥꯏꯔꯤꯛ ꯑꯗꯨꯝ ꯄꯥꯔꯤꯌꯦ
ꯎꯝ ꯐꯩ ꯐꯩ
ꯍꯣꯏ ꯑꯗꯣ ꯀꯩꯅꯣ ꯇꯧꯕ꯭ꯔꯣ ꯏꯆꯦ ꯍꯌꯦꯡꯁꯦ ꯀꯩꯅꯣꯁꯨ ꯑꯩꯈꯣꯏꯒꯤ ꯀꯨꯝꯍꯩ ꯍꯔꯥꯎ ꯍꯌꯦꯡ ꯀꯥꯡꯁꯨ ꯂꯩꯔꯦ ꯀꯥꯡꯒꯤꯗꯤ ꯀꯔꯤ ꯀꯔꯤ ꯍꯥꯏꯗꯤ ꯁꯨꯝ ꯊꯧꯔꯥꯡ ꯀꯩꯀꯩ ꯇꯧꯒꯗꯕ ꯂꯩꯕ꯭ꯔꯥ
ꯎ ꯀꯥꯡꯁꯦ ꯑꯩꯈꯣꯏꯗꯤ ꯃꯩꯇꯩꯅꯦꯕ ꯑꯗꯨ ꯌꯥꯎꯗ
ꯍꯣꯏ ꯍꯣꯏ ꯑꯩꯁꯨ ꯃꯩꯇꯩꯅꯦ ꯑꯗꯨꯅ ꯑꯩ ꯑꯩꯁꯨ ꯈꯪꯗꯦꯕ ꯃꯣꯏ ꯀꯥꯡꯒꯤ ꯃꯔꯝꯁꯦ
ꯑꯩꯁꯨ ꯑꯩꯈꯣꯏꯁꯨ ꯈꯪꯗꯦ ꯏꯆꯥ ꯅꯨꯄꯤꯕꯨꯗꯤ ꯂꯥꯛꯀꯅꯤ ꯍꯥꯏꯌꯦꯕ
ꯍꯣꯏ ꯍꯣꯏ
ꯏꯁꯨ ꯑꯅꯤ ꯁꯨꯔꯦ ꯏꯆꯥꯅꯨꯄꯤ ꯑꯍꯟꯗꯣ ꯃꯌꯨꯝ ꯄꯥꯜꯂꯦꯕ
ꯍꯣꯏ
ꯑꯗꯨ ꯏꯁꯨꯅ ꯁꯨꯇꯤ ꯊꯥꯔꯤꯉꯩ ꯕꯣꯛ ꯂꯥꯛꯀꯦ ꯀꯥꯡꯗ ꯀꯣꯏꯔꯛꯀꯦ ꯁꯨꯇꯤ ꯊꯥꯔꯤꯉꯩꯗ ꯑꯩ ꯑꯝꯇ ꯂꯥꯛ ꯐꯪꯗꯦꯅ ꯑꯩ ꯂꯥꯛꯑꯣ ꯂꯥꯛꯑꯣꯅ ꯍꯥꯏꯈꯤꯕꯅꯦ
ꯍꯣꯏ ꯑꯗꯣ ꯀꯩꯅꯣ ꯊꯥꯡ ꯀꯥꯡꯁꯤꯗ ꯑꯗꯨꯝ ꯑꯩꯈꯣꯏꯁꯨ ꯀꯩꯅꯣ ꯑꯣꯏꯔꯛꯄꯒꯤ ꯃꯩꯇꯩ ꯑꯣꯏꯔꯛꯄ ꯒꯤ ꯍꯥꯏꯇꯥꯥꯔꯦꯅꯦꯀꯣ ꯍꯥꯏꯗꯤ ꯀꯥꯡꯒꯤ ꯀꯩꯅꯣꯒꯤ ꯃꯣꯏꯒꯤ ꯑꯃ ꯃꯟꯗꯤꯔꯗꯒ ꯆꯠꯂꯒ ꯇꯧꯕ ꯈꯣꯠꯄꯗꯨꯃꯗꯤ ꯐꯖꯅ ꯈꯪꯗ꯭ꯔꯦ ꯑꯗꯨꯒ ꯂꯝꯕꯤꯗ ꯃꯣꯏꯒꯤ ꯁꯨꯝ ꯀꯥꯡꯒꯨꯝꯕ ꯆꯤꯡꯕꯗꯨꯕꯨꯗꯤ ꯑꯗꯨꯝ ꯌꯦꯡꯉꯛꯑꯦꯕꯀꯣ ꯑꯗꯨꯒ ꯑꯗꯨꯝ ꯑꯩꯈꯣꯏꯁꯨ ꯀꯩꯅꯣ ꯍꯥꯏꯗꯤ ꯕꯥꯃꯣꯟ ꯅꯛꯄ ꯍꯥꯏꯗꯤ ꯂꯥꯏꯁꯪ ꯅꯥꯏ ꯛꯑꯦꯕ ꯑꯩꯈꯣꯏ ꯌꯨꯝꯁꯦ ꯑꯗꯨꯅ ꯃꯣꯏꯗ ꯑꯗꯨꯝ ꯑꯩꯈꯣꯏꯅ ꯍꯥꯏꯗꯤ ꯑꯗꯨꯝ ꯂꯥꯏꯒꯤꯕꯨꯗꯤ ꯑꯗꯨꯝ ꯈꯨꯔꯨꯝꯕ ꯍꯥꯏꯗꯤ ꯀꯠꯄ ꯄꯣꯠ ꯆꯩ ꯀꯠꯕ ꯀꯥꯏ ꯑꯃ ꯑꯣꯏꯔꯨꯔꯕꯅꯤꯅꯣ ꯀꯠꯅꯔꯤ ꯑꯗꯨꯃꯥꯏꯅꯗꯤ ꯀꯠꯂꯦꯕ ꯑꯗꯨꯒ ꯃꯣꯏꯗ ꯊꯤꯜꯂꯨꯔꯒ ꯍꯥꯏꯇꯥꯥꯔꯦꯅꯦ ꯑꯗꯨꯒ ꯈꯦꯇꯤ ꯍꯧꯔꯔꯒ ꯃꯣꯏꯅꯒ ꯄꯤꯔꯛꯄ ꯌꯥꯎꯋꯦ ꯑꯗꯣ ꯈꯦꯆꯤꯒꯨꯝꯕꯗꯤ ꯍꯧꯔꯣꯏꯗꯕ꯭ꯔꯥ ꯍꯌꯦꯡꯁꯦ ꯑꯗꯨꯝ ꯏꯆꯥ ꯅꯨꯨꯄꯤꯁꯨ ꯂꯥꯛ ꯅꯦ ꯍꯥꯏꯔꯦ
ꯍꯧꯔꯣꯏ ꯑꯩꯈꯣꯏꯗꯤ ꯕꯥꯃꯣꯟꯗꯅꯦ ꯄꯣꯠ ꯆꯩ ꯀꯠꯄ ꯈꯣꯠꯄꯗꯣ ꯑꯗꯨ ꯑꯃꯝꯐꯧ ꯇꯧꯗꯦ ꯑꯩꯈꯣꯏ ꯏꯃꯨꯡꯒꯤ ꯂꯥꯏꯅꯤꯡꯊꯧ ꯂꯥꯏꯃꯦꯟꯗ ꯀꯠꯂꯒꯅꯦ
ꯍꯣꯏ
ꯑꯗꯨ ꯇꯣꯛꯑꯦ ꯀꯩꯅꯣ ꯇꯧꯔꯒ ꯑꯩꯈꯣꯏꯒꯤꯗꯤ ꯀꯨꯝꯍꯩ ꯍꯔꯥꯎꯁꯨ ꯌꯥꯝ ꯂꯩꯇꯦꯗꯅ
ꯍꯣꯏ ꯍꯣꯏ ꯇꯨꯝꯃꯤ ꯆꯃꯦ ꯑꯣ ꯑꯗꯨꯗꯤ ꯍꯌꯦꯡꯗꯤ ꯑꯗꯨꯝ ꯀꯩꯅꯣ ꯀꯥꯡꯒꯨꯝꯕꯗꯤ ꯑꯗꯨꯝ ꯍꯣꯏ ꯑꯉꯥꯡ ꯀꯩꯀꯩꯕꯨꯗꯤ ꯑꯗꯨꯝ ꯌꯦꯡꯉꯝꯒꯅꯤꯅ ꯈꯜꯂꯦ ꯑꯗꯨꯝ ꯀꯨꯝꯍꯩ ꯌꯦꯡꯕ ꯍꯥꯏꯗꯨꯅꯦ ꯅꯠꯇ꯭ꯔꯥ
ꯎꯝ ꯀꯥꯡꯁꯤ ꯆꯤꯡꯗꯧꯕ ꯃꯥꯟꯗꯦꯗ ꯈꯪꯗꯦ ꯏꯔꯥꯡꯁ
ꯑꯣ ꯍꯣꯏ ꯑꯗꯒꯤ ꯀꯩꯅꯣꯁꯨ ꯅꯣꯡ ꯆꯤꯡꯒꯤ ꯐꯤꯕꯝꯁꯨꯀꯣ ꯍꯥꯏꯗꯤ ꯑꯗꯨꯝ ꯂꯩꯈꯣꯝꯒꯨꯝꯕ ꯊꯣꯛꯄ ꯈꯣꯠꯄ ꯂꯝꯕꯤꯁꯨ ꯅꯨꯡꯉꯥꯏꯇꯕ ꯑꯗꯨꯝ ꯆꯤꯡꯕꯁꯨ ꯌꯥꯎꯋꯦ ꯆꯤꯡꯗꯕꯁꯨ ꯌꯥꯎꯋꯦ ꯅꯠꯇ꯭ꯔꯥ
ꯎꯝ ꯑꯩ ꯑꯩꯅ ꯌꯨꯝ ꯄꯥꯟꯕ ꯀꯨꯏꯗ꯭ꯔꯤꯉꯩꯗꯗꯤ ꯑꯗꯨꯝ ꯆꯤꯡꯉꯛꯑꯦꯕꯀꯣ ꯍꯧꯖꯤꯛꯀꯥꯟꯗꯤ ꯀꯥꯡꯁꯤꯁꯨ ꯆꯤꯡꯉꯛꯇꯔꯦ
ꯍꯣꯏ ꯍꯧꯖꯤꯛꯀꯥꯟꯗꯤ ꯑꯗꯨꯝ ꯍꯥꯏꯗꯤ ꯀꯩꯅꯣ ꯇꯧꯔꯦ ꯍꯥꯏꯇꯥꯔꯦ ꯊꯥꯏꯅꯗꯤ ꯑꯃꯨꯛ ꯁꯤꯒꯨꯝꯕ ꯀꯥꯡꯒꯨꯝꯕꯁꯦ ꯍꯦꯛ ꯌꯥꯝꯅ ꯍ ꯍꯦꯟꯅ ꯇꯧꯔꯝꯃꯦꯕ ꯑꯗꯩ ꯑꯉꯥꯡꯁꯤꯡꯁꯨ ꯊꯋꯥꯏ ꯁꯥꯟꯅꯔꯛꯇ꯭ꯔꯦꯗ ꯑꯗꯒꯤ ꯀꯩꯅꯣꯁꯨ ꯑꯣꯏꯔꯦ ꯑꯩꯈꯣꯏꯒꯤ ꯑꯉꯥꯡꯈꯩꯁꯤꯁꯨꯅꯦ ꯍꯥꯏꯗꯤ ꯍꯥꯏꯗꯤ ꯇꯟꯕ ꯍꯥꯏꯗꯣꯏꯔꯥ ꯄꯤꯛꯇ ꯄꯤꯛꯄꯅ ꯑꯃꯨꯛ ꯋꯥꯈꯜ ꯃꯄꯨꯡ ꯐꯥꯗ꯭ꯔꯤꯕꯁꯤꯡꯅ ꯄꯪꯇꯧ ꯇꯧꯍꯧꯔꯦ ꯑꯗꯨꯒ ꯈꯤꯇꯪ ꯆꯥꯎꯔꯛꯀꯗꯅ ꯑꯃꯨꯛ ꯈꯤꯇꯪ ꯀꯩ ꯍꯥꯏꯗꯣꯏꯅꯣ ꯇꯟꯅꯈ꯭ꯔꯦ ꯍꯥꯏ ꯇꯥꯔꯦꯅꯦ ꯑꯉꯥꯡꯈꯩꯁꯦꯀꯣ ꯍꯧꯖꯤꯛꯀꯥꯟꯁꯦ ꯀꯨꯃꯥꯏꯔꯀꯤ ꯀꯩꯅꯣꯁꯦ
ꯇꯧꯕꯗꯣ ꯑꯗꯨ ꯇꯧꯈꯤꯗ꯭ꯔꯦꯕ ꯍꯧꯖꯤꯛꯇꯤ
ꯍꯣꯏ ꯍꯣꯏ ꯍꯣꯏ
ꯂꯥꯏꯒꯤ ꯁꯣꯏꯗꯕꯤ ꯈꯛ ꯇꯧꯔꯛꯇꯣꯛꯑꯦ ꯃꯣꯏꯁꯨ ꯑꯍꯟꯁꯤꯡ ꯂꯩꯔꯤꯉꯩꯗꯗꯤ ꯑꯗꯨꯝ ꯇꯧꯋꯦꯕ
ꯍꯣꯏ
ꯑꯗꯣ ꯍꯧꯖꯤꯛꯇꯤ ꯑꯗꯨꯒꯨꯝꯕ ꯁꯤꯟꯕꯤ ꯂꯥꯡꯕꯤꯅꯕ ꯑꯍꯟ ꯁꯥꯕꯗꯨ ꯂꯩꯇꯕꯅꯅꯤ ꯈꯪꯗꯦ ꯀꯩꯩꯅ ꯈꯪꯗꯦ ꯏꯇꯧ ꯇꯧꯃꯣꯗꯦ ꯊꯋꯥꯏ ꯌꯥꯎꯗꯕ ꯑꯩꯈꯣꯏ ꯌꯥꯎꯁꯪꯗꯨ ꯇꯧꯔꯤꯁꯤꯅꯤꯅꯦ ꯌꯥꯎꯁꯪ
ꯑꯗꯒꯤ ꯀꯥꯡ
ꯑ
ꯑꯩꯈꯣꯏꯒꯤ ꯃꯔꯥꯏ ꯆꯥꯏꯊꯔꯛꯑꯦꯕ ꯍꯧꯖꯤꯛꯀꯥꯟꯁꯦ
ꯍꯣꯏ ꯍꯣꯏ ꯑꯗꯒꯤ ꯀꯩꯅꯣꯁꯨ ꯑꯗꯨꯝ ꯍꯥꯏꯗꯤ ꯀꯩꯅꯣ ꯇꯧꯋꯤꯗꯅ ꯍꯧꯖꯤꯛꯀꯥꯟꯁꯤꯅꯗꯤ ꯑꯉꯥꯡ ꯃꯆꯥ ꯈꯤꯇꯪ ꯆꯥꯎꯔꯛꯄ ꯑꯗꯒꯤ ꯀ꯭ꯂꯥꯁ ꯀꯩꯅꯣꯒꯨꯝꯕ ꯑꯩꯠ ꯅꯥꯏꯟ ꯇꯦꯟꯒꯨꯝꯕ ꯀꯥꯔꯛꯄꯩ ꯑꯉꯥꯡꯈꯩꯁꯤꯅ ꯑꯃꯨꯛ ꯍꯥꯏꯗꯤ ꯑ ꯍꯣꯏ ꯀꯩꯅꯣ ꯈꯔ ꯉꯥꯎꯁꯟꯅꯕ ꯍꯥꯏꯔꯁꯨ ꯑꯗꯒꯤ ꯑꯃ ꯃꯣꯏ ꯃꯣꯏꯁꯤꯅ ꯍꯧꯖꯤꯛꯀꯥꯟꯁꯦ ꯑꯃꯨꯛ ꯂꯝꯕꯤꯗ ꯀꯣꯏꯕ ꯆꯠꯇꯅ ꯈꯣꯠꯇꯅ ꯃꯃꯥꯟꯅꯕ ꯃꯃꯥꯟꯅꯕꯤ ꯆꯠꯇꯅ ꯑꯗꯨꯃꯥꯏꯅ ꯑꯣꯏꯔꯣ ꯑꯗꯣꯝꯗ ꯑꯣꯏꯅ ꯆꯠꯈ꯭ꯔꯦꯕ ꯀꯥꯡ ꯍꯥꯏꯔꯒ ꯑꯗꯒꯤ ꯊꯝꯕꯥꯜꯒꯨꯝꯕ ꯍꯦꯛꯄ ꯑꯗꯩ ꯍꯧꯖꯤꯛꯀꯥꯟꯉꯥꯡꯈꯩꯁꯦ ꯒꯥꯔꯤ ꯃꯆꯥꯁꯦ ꯂꯣꯏ ꯊꯧꯅꯔꯦꯅꯀꯣ ꯃꯃꯥ ꯃꯄꯥꯅꯁꯨ ꯑꯗꯨꯝ ꯑꯉꯥꯡꯁꯦ ꯆꯍꯤ ꯁꯨꯏ ꯁꯨꯗꯦ ꯈꯪꯗꯦ ꯑꯗꯨꯝ ꯒꯥꯔꯤꯁꯦ ꯄꯤꯅꯔꯦ ꯍꯥꯏꯇꯥꯔꯦ ꯑꯗꯣ ꯈꯔ ꯂꯣꯏꯅꯃꯛ ꯇꯧꯕꯕꯨꯗꯤ ꯅꯠꯇꯦ ꯑꯗꯨꯝ ꯍꯥꯏꯗꯤ ꯈꯔ ꯒ꯭ꯌꯥꯟ ꯇꯥꯕ ꯃꯃꯥ ꯃꯄꯥ ꯅꯠꯇ꯭ꯔꯒꯁꯨ ꯑꯉꯥꯡ ꯈꯔ ꯒ꯭ꯌꯥꯟ ꯇꯥꯕꯗꯨꯗꯤ ꯇꯧꯗꯦ ꯑꯗꯨꯒ ꯑꯗꯨꯝ ꯑꯌꯥꯝꯕꯅ ꯑꯩ ꯌꯨꯝ ꯄꯨꯂꯞ ꯃ ꯌꯦꯡꯉꯀꯥꯟꯗꯗꯤ ꯑꯗꯨꯝ ꯀꯩꯅꯣ ꯇꯧꯔꯦ ꯍꯥꯏꯇꯥꯔꯦꯅꯦ ꯑꯉꯥꯡꯁ ꯑꯗꯨꯝ ꯒꯥꯔꯤ ꯊꯧꯅꯔꯦ ꯑꯉꯥꯡ ꯃꯆꯥ ꯃꯆꯥꯁꯦ ꯊꯧꯍꯜꯂꯒ ꯑꯗꯨꯝ ꯆꯠꯍꯜꯂꯦ ꯍꯥꯏꯇꯥꯔꯦꯅꯦ
ꯂꯥꯏꯁꯦꯟꯁ ꯄꯥꯏꯒꯦꯔꯥ ꯄꯥꯏꯔꯣꯏꯔꯥ ꯑꯗꯨꯝ ꯄꯪꯊꯧꯗꯣ ꯊꯧꯔꯦꯗꯣ ꯍꯧꯖꯤꯛꯀꯥꯟꯗꯤ
ꯄꯥꯡꯊꯧꯣꯛ ꯊꯧꯔꯒ ꯑꯗꯒꯤ ꯑꯗꯨꯝ ꯃꯣꯏꯒꯤ ꯑꯗꯨꯝ ꯊꯝꯕꯥꯜ ꯍꯦꯛꯄꯅꯤ ꯈꯪꯗꯦ ꯑꯗꯨꯝ ꯀꯤꯍꯣꯝ ꯆꯥꯅꯕꯒꯨꯝꯕ ꯁꯨꯃꯥꯏꯅꯁꯦ ꯍꯧꯖꯤꯛꯀꯥꯟꯁꯦ ꯌꯥꯝ ꯆꯠꯅ ꯏꯌꯦ ꯍꯧꯖꯤꯛ ꯈꯁꯦ
ꯎꯝ ꯑꯗꯒꯤ ꯂꯥꯏꯔꯤꯛ ꯂꯥꯏꯁꯨꯗꯁꯨ ꯍꯧꯖꯤꯛꯀꯥꯟꯗꯤ ꯑꯉꯥꯡꯁꯤꯡꯁꯤ ꯃꯃꯥꯏ ꯃ ꯄꯥꯡ ꯉꯝꯗ꯭ꯔꯦꯗ
ꯍꯣꯏ ꯂꯥꯏꯔꯤꯛꯁꯤ ꯑꯩꯈꯣꯏꯒꯤ ꯀꯃꯥꯏꯅ ꯇꯧꯕꯅꯣ ꯈꯪꯗꯦ ꯍꯧꯖꯤꯛꯀꯥꯟꯁꯦ ꯁ꯭ꯀꯨꯜꯗ ꯂꯥꯏꯔꯤꯛ ꯑꯣꯖꯥꯅ ꯇꯥꯛꯄꯁꯦ ꯊꯥꯏꯅꯗꯤ ꯑꯩꯈꯣꯏꯅ ꯇꯧꯔꯛꯄ ꯃꯇꯝꯗꯗꯤ ꯍꯥꯏꯗꯤ ꯑꯩꯈꯣꯏꯗꯤ ꯇꯨꯏꯁꯟꯒꯨꯝꯕꯒꯁꯦ ꯌꯥꯝ ꯇꯧꯔꯛꯇꯦ ꯑꯗꯨꯝ ꯍꯥꯏꯗꯤ ꯁ꯭ꯀꯨꯜꯗ ꯇꯥꯛꯎꯔꯒ ꯏꯁꯥꯅ ꯄꯥꯔꯒ ꯑꯗꯨꯃꯥꯏꯅ ꯍꯣꯠꯅꯔꯛꯑꯦꯕ ꯑꯗꯣ ꯍꯧꯖꯤꯛꯀꯥꯟꯁꯤꯅ ꯑꯃꯨꯛ ꯇꯨꯏꯁꯟ ꯇꯨꯏꯁꯟ ꯇꯨꯏꯁꯟ ꯑꯌꯨꯛꯀꯤꯁꯨ ꯅꯨꯃꯤꯗꯥꯡꯒꯤꯁꯨ ꯑꯗꯩ ꯑꯉꯥꯡ ꯑꯉꯥꯡ ꯃꯆꯥ ꯑ ꯐꯥꯎꯕꯗ ꯄꯣꯊꯥꯍꯟꯗꯕꯗꯣ
ꯑꯩ ꯏꯆꯥꯈꯩꯖꯣꯐꯥꯎ ꯇꯨꯏꯁꯟ ꯇꯧꯗꯦ
ꯍꯣꯏ
ꯍꯧꯖꯤꯛ ꯑꯇꯣꯝꯕꯤꯁꯦ ꯄꯤ ꯑꯩꯆ ꯗꯤ ꯇꯧꯔꯤꯅꯦꯕ
ꯍꯣꯏ ꯍꯣꯏ ꯥꯏ ꯇꯝꯗꯦ ꯑꯗꯨꯗꯣ ꯀꯩꯅꯣ ꯇꯧꯗꯦꯅꯃꯛ ꯇꯧꯔꯝꯛꯇꯦꯕ ꯍꯣꯏ
ꯑꯗ ꯄꯥꯏꯕ ꯁ꯭ꯀꯨꯜꯗꯁꯨ ꯉꯝꯗꯕꯅꯤꯅ ꯑꯩꯈꯣꯏꯅ ꯋꯥꯕꯅꯤꯅ ꯇꯝꯍꯜꯂꯛꯇꯦ ꯒꯣꯔꯃꯦꯟ ꯁ꯭ꯀꯨꯜꯗ ꯇꯝꯃꯛꯑꯦ
ꯍꯣꯏ
ꯑꯗꯣ ꯍꯧꯖꯤꯛꯀꯥꯟꯗꯤ ꯇꯨꯏꯁꯟ ꯅꯠꯇ꯭ꯔꯗꯤꯅ
ꯍꯣꯏ ꯇꯁꯥ ꯅꯠꯇ꯭ꯔꯗꯤꯅ ꯑꯗꯒꯤ ꯈꯪꯗꯦ ꯑꯗꯨꯃꯥꯏꯅ ꯍꯥꯏꯗꯤ ꯀꯩꯅꯣ ꯆꯠꯅꯕꯤ ꯑꯃ ꯑꯣꯏꯅ ꯍꯥꯏ ꯍꯥꯏꯇꯥꯔꯦꯅꯦꯀꯣ ꯑꯗꯨꯃꯥꯏꯅ ꯍꯦꯛꯇ ꯊꯥꯅꯔꯛꯑꯦ ꯑꯗꯣ ꯁꯤꯁꯦ ꯑꯩꯗꯤ ꯌꯥꯝꯅ ꯍꯥꯏꯗꯤ ꯀꯩꯅꯣ ꯇꯧꯍꯟꯖꯅꯤꯡꯗꯦ ꯍꯥꯏꯗꯤ ꯑꯉꯥꯡꯁꯤꯡꯁꯤꯗ ꯃꯣꯏꯗꯥꯏ ꯍꯥꯏꯗꯤ ꯁ꯭ꯀꯨꯜ ꯍꯥꯏꯁꯦ ꯑꯗꯨꯝ ꯃꯇꯝ ꯁ꯭ꯀꯨꯜ ꯑꯃ ꯆꯠꯂꯨꯕꯒꯤ ꯃꯇꯝꯁꯦ ꯌꯥꯝ ꯁꯥꯡꯉꯦꯕꯀꯣ ꯑꯗꯣ ꯁꯤꯒꯤ ꯁꯥꯉꯩ ꯃꯇꯝꯁꯤ ꯆꯠꯂꯨꯔ ꯉꯥꯛꯇꯪ ꯄꯣꯊꯥꯖꯔꯒ ꯑꯉꯥꯡꯁꯦ ꯀꯩꯅꯣ ꯇꯧꯕ ꯍꯥꯏꯇꯥꯔꯦꯅꯦ ꯃꯁꯥꯒꯤ ꯄꯥꯖꯕꯗꯨꯅ ꯈ꯭ꯋꯥꯏ ꯐꯩꯌꯦꯅꯗꯤ ꯈꯜꯂꯤ
ꯐꯩꯌꯦ ꯁꯥꯟꯅꯕꯩ ꯃꯇꯝꯁꯨ ꯂꯩꯇ꯭ꯔꯦ ꯃꯣꯏꯁꯦ
ꯍꯣꯏ ꯑꯉꯥꯡ ꯃꯆꯥꯒꯁꯦ ꯍꯥꯏꯗꯤ ꯌꯥꯝ ꯆꯤꯟꯒꯔ ꯎꯅꯒꯦꯕ ꯐꯪꯗ꯭ꯔꯦꯕ ꯅꯣꯡꯃꯥꯏꯖꯤꯡꯒꯨꯝꯕ ꯍꯥꯏꯗꯤ ꯃꯣꯏ ꯃꯣꯏꯅ ꯍꯦꯟꯅ ꯆꯤꯟꯕꯗꯣ ꯑꯩꯈꯣꯏꯗꯒꯤ ꯑꯗ ꯉꯥꯏꯍꯥꯛ ꯍꯜꯂꯛꯑꯅꯤ ꯑꯉꯥꯡꯁꯦ ꯀꯩꯒꯨꯝꯝ ꯆꯆꯥꯄꯞ ꯆꯥꯁꯂꯑꯅꯤ ꯆꯠꯂꯣ ꯆꯠꯣ ꯆꯂꯣ ꯇꯨꯏꯁꯟ ꯆꯠꯂꯣ ꯇꯧꯗꯅ ꯑꯃꯨꯛ ꯊꯥꯗꯣꯛꯈ꯭ꯔꯅꯤ ꯑꯗꯨꯒ ꯑꯗꯒꯤ ꯃꯌꯥꯝ ꯃꯌꯥꯝ ꯊꯥꯏꯅꯗꯤ ꯑꯩꯈꯣꯏꯗꯤ ꯑꯗꯨꯨꯝ ꯍꯥꯏꯗꯤ ꯂꯩꯀꯥꯏꯗ ꯑꯗꯒꯤ ꯑꯃꯗ ꯂꯝꯄꯥꯛꯀꯨꯝꯕꯗ ꯄꯨꯜꯂꯒ ꯑꯉꯥꯡ ꯃꯌꯥꯝꯒ ꯁꯥꯟꯅꯕꯒ ꯍꯥꯏꯗꯣ ꯎꯕ ꯐꯪ ꯐꯪꯗ꯭ꯔꯦꯕ ꯍꯧꯖꯤꯛꯇꯤ
ꯐꯪꯗ꯭ꯔꯦ ꯑꯩꯈꯣꯏꯗꯤ ꯌꯥꯝ ꯁꯥꯟꯅꯔꯛꯑꯦ ꯑꯗꯨꯅ ꯍꯛꯆꯥꯡꯁꯦ ꯌꯥꯝ ꯁꯦꯡꯉꯦꯕ ꯅꯥꯗꯦ ꯌꯦꯛ ꯀꯅ ꯌꯥꯝ ꯀꯩꯅꯣ ꯇꯧꯋꯦꯕ ꯏꯁꯥꯁꯦ ꯁꯥꯟꯅꯕꯁꯤ ꯌꯥꯝ ꯐꯕꯥꯖꯥꯠꯅꯤ
ꯍꫭꯏ ꯍꯣꯏ ꯍꯣꯏ ꯊꯥꯏꯅꯗꯤ ꯑꯗꯨꯝ ꯂꯩꯀꯥꯏꯗ ꯑꯗꯨꯝ ꯑꯩꯈꯣꯏꯒꯤ ꯆꯠꯄ ꯃꯇꯝꯁꯤꯗ ꯑꯉꯥꯡ ꯃꯌꯥꯝꯒ ꯒ꯭ꯔꯨꯞ ꯒ꯭ꯔꯨꯞ ꯁꯥꯟꯅꯔꯒ ꯂꯝꯄꯥꯛ ꯇꯒ ꯃꯆꯥ ꯃꯆꯥ ꯂꯝꯄꯥꯛ ꯂꯩꯇ꯭ꯔꯒꯁꯨ ꯃꯆꯥ ꯃꯆꯥ ꯑꯗꯨꯝ ꯁꯨꯃꯥꯡꯒꯨꯝꯕꯗꯒꯀꯣ ꯃꯌꯥꯝ ꯃꯌꯥꯝꯒ ꯁꯅꯥ ꯁꯅꯔꯒ ꯂꯩꯔꯝꯕꯗꯨ ꯌꯦꯡꯕ ꯁꯨꯝ ꯅꯨꯡꯉꯥꯏꯕꯗꯣꯀꯣ ꯑꯗꯒꯤ ꯑꯍꯟꯅꯒꯁꯨ ꯑꯗꯨꯝ ꯑꯩ ꯂꯥꯡꯃꯜꯂꯦ ꯇꯥꯟꯗ ꯈꯣꯠ ꯑꯗꯨꯅ ꯑꯩꯈꯣꯏ ꯐꯥꯎꯕ ꯇꯥꯜꯂꯛꯏꯅꯦꯕ ꯅꯣꯏ ꯁꯥꯟꯅꯔꯅꯨ ꯌꯥꯔꯦ ꯀꯥꯏꯅꯀꯣ ꯑꯗꯨꯝꯕꯒꯤ ꯀꯩꯅꯣ ꯑꯗꯨ ꯄꯨꯂꯞ ꯃꯥꯡꯈ꯭ꯔꯦꯕ ꯍꯧꯖꯤꯛꯀꯥꯟꯗꯤ
ꯑꯗꯨꯅ ꯍꯧꯖꯤꯛꯀ ꯑꯉꯥꯡꯁꯤꯡꯖ ꯃꯁꯥ ꯐꯠꯇ꯭ꯔꯦ
ꯍꯣꯏ
ꯁꯥꯟꯅꯕꯗꯨꯣ ꯐꯪꯗ꯭ꯔꯅꯤꯅ ꯂꯥꯏꯔꯤꯛ ꯂꯥꯏꯁꯨꯗ ꯃꯁꯤꯗ ꯀꯩꯅꯣ ꯇꯧꯔꯕꯅꯤꯅꯅꯦ ꯈꯔꯥ ꯂꯩꯔ ꯗꯥꯛꯇ꯭ꯔ ꯗꯥꯛꯇ꯭ꯔ ꯗꯣꯛꯇꯔꯁꯤꯗ ꯃꯣꯏꯁꯤꯦ ꯏꯁ ꯁꯤꯖꯔꯒꯦ ꯂꯩꯖꯔꯦꯕ
ꯍꯣꯏ ꯑꯗꯨꯅꯦ ꯑꯗꯨ ꯈꯪꯗꯦ ꯑꯗꯒꯤ ꯑꯍꯣꯡꯕꯁꯨ ꯑꯗꯨꯝ ꯂꯥꯛꯑꯦ ꯑꯗꯒꯤ ꯑꯃꯔꯣꯝꯗ ꯀꯩꯅꯣꯁꯨ ꯇꯧꯋꯦ ꯍꯥꯏꯇꯥꯔꯦꯅꯦ ꯍꯧꯖꯤꯛꯀꯥꯟ ꯑꯉꯥꯡꯈꯩꯁꯤ ꯍꯣꯏ ꯊꯥꯏꯅ ꯑꯩꯈꯣꯏꯅ ꯇꯧꯔꯛꯄꯗꯨꯒ ꯍꯥꯏꯔꯨꯔꯒꯗꯤ ꯃꯣꯏꯅꯗꯤ ꯌꯥꯝꯅ ꯁꯤꯡꯕꯗꯤ ꯌꯥꯝ ꯍꯦꯜꯂꯦ ꯃꯣꯏꯁꯦ ꯈꯪ ꯍꯩꯕꯗꯤ ꯑꯃꯔꯣꯝꯗꯕꯨ ꯌꯥꯝ ꯍꯦꯜꯂꯦ ꯍꯥꯏꯗꯤ ꯑꯩꯈꯣꯏꯗꯤ ꯃꯇꯝꯗ ꯏꯄꯪ ꯄꯪꯉꯤꯕ ꯑ ꯑꯗꯒꯤ ꯂꯣꯜꯂꯤ ꯐꯥꯎꯕ ꯊꯣꯛꯇꯕꯤꯗ ꯍꯥꯏꯗꯤ ꯍꯧꯖꯤꯛꯀ ꯑꯉꯥꯡꯈꯩꯗꯤ ꯄꯤꯛꯇ꯭ꯔꯨ ꯄꯤꯛꯑꯤ ꯉꯩꯗꯒ ꯑꯗꯨꯝ ꯍꯥꯏꯗꯤ ꯂꫭꯜꯒꯁꯦ ꯐꯖꯅ ꯉꯥꯡꯕ ꯑꯇꯣꯞꯄ ꯂꯣꯟ ꯑꯣꯏꯔꯁꯨꯀꯣ ꯍꯩꯌꯦꯕ ꯍꯧꯖꯤꯛꯀꯥꯟꯗꯤ ꯑꯃꯔꯣꯝꯗ ꯑꯗꯨꯗꯤ ꯁꯤꯒꯤ ꯂꯥꯏꯔꯤꯛꯀꯤꯔꯣꯝꯗꯕꯨꯗꯤ ꯈꯤꯇꯪ ꯍꯩꯒꯠꯂꯦ ꯍꯥꯏꯇꯥꯔꯦꯅꯦ ꯁꯤꯡꯕ ꯌꯥꯝ ꯍꯦꯜꯂꯦ ꯀꯣꯛ ꯂꯩꯕ ꯑꯗꯒꯤ ꯍꯥꯏ ꯈꯪꯕ ꯁꯤꯡꯕ ꯌꯥꯝ ꯍꯦꯜꯂꯦ ꯑꯗꯨꯕꯨꯗꯤ ꯃꯣꯏꯅ ꯍꯦꯟꯒꯠꯂꯦ ꯑꯗꯨꯒ ꯃꯁꯥꯒꯨꯝꯕ ꯐꯕ ꯐꯠꯇꯕꯗꯤ ꯌꯥꯝꯅ ꯁꯣꯛꯑꯦ ꯍꯥꯏꯇꯥꯔꯦꯅꯦ
ꯎꯝ ꯑꯗꯩ ꯐꯣꯟ ꯌꯦꯡꯕꯗꯁꯨ ꯏꯪꯂꯤꯁꯀꯨꯝꯕ ꯀꯩꯒꯨꯝꯕꯁꯦ ꯌꯥꯝ ꯉꯥꯡꯕ ꯍꯩꯔꯕꯅꯦ ꯑꯉꯥꯡꯈꯩꯁꯦ
ꯍꯣꯏ ꯍꯣꯏ ꯍꯥꯏꯔꯦ ꯍꯥꯏꯔꯦ ꯑꯗꯨ ꯑꯄ ꯂꯣꯟꯁꯨ ꯑꯗꯨꯝ ꯐꯖꯅ ꯃꯣꯏ ꯑꯗꯨꯝ ꯌꯦꯡꯉꯕꯅꯤꯅꯀꯣ ꯇꯝꯃꯒ ꯍꯥꯏꯗꯤ ꯑꯗꯨꯝ ꯑꯉꯥꯡ ꯍꯥꯏꯁꯤꯗꯤ ꯑꯗꯨꯝ ꯑꯉꯥꯡ ꯍꯥꯏꯁꯤꯗꯤ ꯑꯗꯨꯝ ꯀꯜꯂꯤꯗꯅ ꯑꯗꯒꯤ ꯑꯉꯥꯡ ꯍꯥꯏꯁꯤꯗꯤ ꯊꯣꯛ ꯆꯨꯁꯤꯟꯅꯕ ꯑꯣꯏꯌꯦꯕ ꯃꯣꯏ ꯄꯤꯛꯏꯉꯩꯗꯒꯤ ꯀꫭꯛ ꯆꯨꯁꯤꯟꯅꯈꯤꯕ ꯃꯣꯏꯗꯤ ꯃꯣꯏꯅ ꯉꯥꯡꯕ ꯁꯛꯄ ꯍꯩꯔꯛꯄꯗ ꯃꯣꯏꯒ ꯂꯣꯏꯅꯕ ꯃꯤ ꯑꯣꯏꯒꯦꯔꯥ ꯅꯠꯇ꯭ꯔꯒꯅ ꯀꯩꯅꯣ ꯃꯣꯏꯅ ꯎꯈꯤꯕ ꯄꯣꯠꯁꯦ ꯑꯗꯨꯝ ꯆꯨꯞꯁꯤꯟꯈꯤꯕꯗꯣ ꯑꯗꯨꯅ ꯌꯥꯝ ꯊꯨꯅ ꯃꯣꯏꯗꯤ ꯍꯩꯏꯔꯛꯏ
ꯈꯪꯗꯦꯗ ꯒꯔꯥꯟ ꯑꯝ ꯇꯥꯗꯦ ꯍꯧꯖꯤꯛꯀꯥꯟ ꯑꯗꯨ ꯌꯥꯝ ꯀꯩꯅꯣ ꯇꯧꯔꯁꯨ ꯃꯃꯤꯠ ꯃꯅꯥꯗꯤ ꯂꯣꯏ ꯁꯣꯛꯑꯦ ꯑꯉꯥꯡꯈꯩꯗꯤ ꯐꯣꯟ ꯌꯦꯡꯕꯗꯣ
ꯍꯣꯏ ꯍꯣꯏ ꯑꯗꯨ ꯃꯁꯥꯗꯤ ꯂꯣꯏꯅ ꯐꯠꯇ꯭ꯔꯦ ꯑꯗꯨꯒ ꯁꯤꯡꯕ ꯈꯣꯠꯄꯗꯤ ꯑꯩꯈꯣꯏꯅ ꯅꯍꯥꯟꯋꯥꯏ ꯇꯧꯔꯛꯄꯗꯨꯒ ꯍꯥꯏꯔꯗꯤ ꯌꯥꯝ ꯑꯩꯈꯣꯏꯗꯤ ꯌꯥꯝ ꯄꯪꯉꯦ ꯍꯥꯏꯇꯥꯔꯦꯅꯦ ꯁꯨꯝ ꯈꯜꯂꯨꯀꯥꯟꯗꯗꯤ ꯑꯃꯨꯛ
ꯄꯪꯉꯦ ꯑꯩ ꯑꫯꯆꯥ ꯈꯩꯗꯤ ꯂꯣꯏ ꯄꯪꯉꯦ ꯍꯧꯖꯤꯛꯀꯥꯟꯁꯦ
ꯍꯣꯏ ꯍꫭꯏ ꯑꯗꯨꯒ ꯀꯩꯅꯣꯕꯨꯗꯤ ꯌꯥꯝꯅ ꯍꯥꯏꯗꯤ ꯍꯧꯖꯤꯛ ꯍꯧꯖꯤꯛꯀꯤ ꯑꯉꯥꯡꯈꯩꯁꯤꯗꯤ ꯌꯥꯝ ꯆꯤꯡꯉꯦ ꯍꯥꯏꯗꯤ ꯄꯤꯇ꯭ꯔꯨꯛꯀꯄꯤꯛꯄꯁ ꯌꯥꯝꯅ ꯁꯤꯡꯕꯗꯣ ꯑꯣꯏꯔꯦ
ꯎꯝ ꯌꯥꯝ ꯍꯩꯊꯣꯏ ꯁꯤꯡꯊꯣꯏꯕ ꯑꯣꯏꯗꯦꯕ ꯀꯩꯅꯣ ꯇꯧꯕꯅꯤꯅ ꯑꯗꯨꯗꯩ ꯃꯣꯏꯗꯤ ꯐꯣꯟ ꯄꯥꯏꯕꯁꯨ ꯀꯨꯏꯗ꯭ꯔꯤ ꯏꯩ ꯆꯥꯡꯈꯩꯗꯤ ꯀꯣꯂꯦꯖ ꯂꯣꯏꯔ ꯃꯇꯨꯡꯗꯨꯗ ꯄꯥꯏꯕꯅꯦꯕ ꯑꯗ ꯍꯧꯖꯤꯛꯀꯥꯟꯗꯤ ꯄꯤꯛꯇꯨ ꯄꯤꯛꯇꯨ ꯄꯤꯛ ꯄꯥꯏꯔꯕꯅꯤꯅ ꯃꯣꯏ ꯁꯤꯡꯉꯤ ꯌꯥꯝꯅ
ꯍꯣꯏ ꯍꯣꯏ ꯍꯣꯏ ꯑꯗꯨ ꯏꯆꯦ ꯑꯗꯨꯗꯤ ꯑꯩ ꯀꯩꯅꯣ ꯆꯥꯛ ꯑꯝꯇ ꯊꯣꯡꯗꯣꯛꯈꯤꯒꯦ
ꯍꯣꯏ ꯍꯣꯏ ꯊꯣꯡꯉꯣ ꯊꯣꯡꯉꯣ ꯑꯩꯈꯣꯏꯗꯤ ꯆꯥꯛꯇꯣꯛꯎꯕꯅꯤꯅ ꯋꯥꯏ ꯁꯪꯉꯦ
ꯍꯣꯏ ꯍꯣꯏ ꯍꯣꯏ ꯊꯝꯃꯒꯦꯀꯣ ꯑꯗꯨꯗꯤ
ꯑꯥꯎ ꯊꯝꯃꯣ ꯊꯝꯃꯣ